ꯍꯜꯂꯣ
ꯍꯜꯂꯣ ꯍꯜꯂꯣ
ꯑ ꯍꯜꯂꯣ ꯃꯔꯨꯞ
ꯑꯦ ꯅꯨꯡꯉꯥꯏꯔꯤꯕ꯭ꯔꯣ
ꯑꯦ ꯃꯔꯨꯞ ꯅꯨꯡꯉꯥꯏꯔꯤꯕꯣ ꯁꯤꯈꯣꯒꯤ ꯈꯣꯟꯁꯦ ꯅꯪꯒꯤ ꯈꯣꯟꯁꯦ ꯇꯥꯗꯕ ꯀꯏꯔꯦꯍꯦ
ꯑꯣ ꯑꯩꯗꯣ ꯅꯪ ꯐꯣꯟ ꯇꯧꯔꯛꯀꯦ ꯇꯧꯕꯅꯤ ꯐꯪꯗꯅ ꯂꯩꯔꯦ ꯅꯪ ꯍꯥꯟꯅꯩ ꯍꯣꯁꯇꯦꯜꯗꯝ ꯂꯩꯔꯤꯔꯣ
ꯍꯣꯏ ꯂꯩꯔꯤꯑꯦ ꯅꯪ ꯃꯆꯨꯗꯝ ꯀꯨꯏꯦ ꯆꯍꯤ ꯀꯌꯥ ꯄꯈꯣꯏ ꯃ ꯅꯔꯤꯦ ꯑ ꯄꯨꯤꯁ ꯄꯤꯅꯤꯡꯦ ꯂꯂꯄꯅꯤꯒꯣ
ꯎꯅꯗ꯭ꯔꯦ ꯑꯗꯨ ꯌꯨꯝꯗꯗꯤ ꯊꯣꯛꯂꯛꯇ꯭ꯔꯣ
ꯌꯨꯝꯗ ꯑꯩꯁꯦ ꯌꯨꯝꯗ ꯊꯣꯛꯂꯛꯀꯗꯧꯁꯤꯦ ꯃꯇꯥꯡ ꯃꯇꯝꯁꯤ ꯇꯥꯗ꯭ꯔꯦꯁ ꯏꯃꯥ ꯕꯕꯥꯁꯨ ꯎꯗꯕ ꯀꯏ ꯏꯃꯥ ꯕꯕꯥꯗ ꯀꯃꯥꯏ ꯀꯃꯥꯏꯅ ꯇꯧꯔꯤꯒꯦ
ꯑꯗꯨꯝ ꯃꯣꯏꯗꯣ ꯀꯩꯝꯇꯧ ꯅꯨꯡꯉꯥꯏꯔꯤ ꯃꯣꯏꯁꯨ ꯑꯗꯨꯝ ꯂꯩꯔꯤ
ꯑꯣ ꯑꯅꯥ ꯑꯌꯦꯛ ꯌꯥꯎꯗꯕ ꯅꯠꯇ꯭ꯔꯣ
ꯑꯅꯥ ꯑꯌꯦꯛꯄꯒ ꯊꯣꯏꯗꯣꯛꯅ ꯌꯥꯎꯕ ꯑꯣꯏꯗꯦ
ꯑꯣ ꯏꯆꯦ ꯏꯆꯦ ꯃꯈꯩꯗꯨꯗꯤ ꯑꯦ ꯑꯩꯈꯣꯏꯁꯨ ꯑꯗꯨꯝ ꯂꯩꯌꯦꯗ ꯑꯅꯥ ꯑꯅꯤꯌꯦꯛ ꯌꯥꯎꯕꯁꯨ ꯂꯩꯇꯦ ꯑ ꯏꯃꯥ ꯏꯄꯥ ꯑꯍꯟ ꯑꯣꯏꯖꯜꯂꯛꯄꯁꯦ ꯁꯤꯅꯦꯕꯥ ꯌꯥꯝ ꯐꯔꯛ ꯇꯥꯁꯦ ꯑꯩꯈꯣꯏꯗꯗꯤ
ꯍꯣꯏ ꯃꯣꯏ ꯊꯕꯛ ꯏꯪꯈꯥꯡꯁꯨ ꯆꯠꯀꯅꯣꯁꯨ ꯌꯥꯗꯦ ꯑꯗꯨꯝ ꯆꯠꯂꯤ ꯑꯍꯟꯁꯨ ꯑꯣꯏꯁꯤꯜꯂꯛꯑꯦ ꯑꯩꯈꯣꯏ ꯆꯦ ꯍꯗꯣ ꯃꯣꯏ ꯍꯥꯟꯅꯒꯤ ꯊꯕꯛ ꯃꯐꯝꯗ ꯑꯗꯨꯝ ꯂꯩꯔꯤ
ꯑꯣ ꯑꯣ ꯍꯥꯟꯅꯒꯤ ꯊꯕꯛ ꯃꯐꯝꯗꯗ
ꯎꯝ
ꯑꯣ ꯌꯥꯝ ꯐꯩ ꯌꯥꯝ ꯐꯩ ꯃꯣꯏ ꯍꯧꯖꯤꯁꯨ ꯑꯩꯈꯣꯏꯁꯨ ꯂꯥꯏꯔꯕ ꯀꯧꯕꯅꯤꯅ ꯑꯣ ꯃꯣꯏꯁꯤ ꯁꯨꯒꯅꯨ ꯍꯥꯏꯗꯣ ꯌꯥꯗꯦ ꯍꯣꯏꯅꯦ ꯈꯔ ꯈꯔꯁꯤ ꯆꯥꯎꯔꯀꯥꯟꯗ ꯇꯧꯗ꯭ꯔꯗꯤ
ꯑꯩꯈꯣꯏꯅ ꯆꯥꯎꯔꯀꯥꯟꯗ ꯃꯇꯦꯡ ꯄꯥꯡꯕ ꯅꯠꯇ꯭ꯔꯗꯤ ꯄꯅꯤꯛꯇ꯭ꯔꯦ ꯀꯁꯨ
ꯑꯗꯨ ꯇꯧꯋ ꯑꯦ ꯑꯗꯣ ꯅꯪ ꯍꯧꯖꯤꯛ ꯅꯪꯒꯤ ꯀꯣꯔꯁꯇꯨ ꯀꯃꯥꯏ ꯀꯃꯥꯏ ꯇꯧꯔꯤꯒꯦ
ꯀꯣꯔꯁꯁꯦ ꯑꯗꯨꯝ ꯌꯥꯅ ꯌꯥꯅꯕ ꯇꯧꯔꯦ ꯍꯥꯏꯇꯥꯔꯦ
ꯑꯣ ꯃꯤ ꯅꯣꯏꯒꯤ ꯃꯔꯨꯞ ꯀꯌꯥ ꯇꯧꯏꯤꯅꯣ ꯄꯨꯟꯅ
ꯑꯩꯈꯣꯏ ꯃꯔꯨꯞ ꯑꯩꯈꯣꯏ ꯑꯩꯈꯣꯏ ꯃꯉꯥ ꯇꯣꯡꯃꯤꯟꯅꯩꯌꯦ ꯂꯥꯛꯃꯤꯟꯅꯕ ꯅꯣꯏ ꯅꯣꯏꯒꯤꯗꯤ ꯀꯨꯃꯥꯏ ꯇꯧꯅꯤ
ꯑ ꯑꯩꯒꯤ ꯌꯨꯝ ꯊꯪꯅꯕ ꯑꯌꯥꯝꯕ ꯑꯃ ꯂꯩꯌꯦ ꯃꯥꯒ ꯄꯨꯟꯅ ꯇꯧꯕꯅꯦ ꯍꯣꯏ ꯑꯅꯤ ꯈꯛꯇꯅꯦ
ꯑꯦꯛꯖꯥꯝꯒꯨꯝꯕꯗꯤ ꯀꯃꯥꯏꯅ ꯇꯧꯒꯦ ꯂꯨꯕ꯭ꯔꯣ ꯂꯥꯏꯕ꯭ꯔꯣ
ꯑꯦꯛꯖꯥꯝꯁꯦ ꯌꯥꯝ ꯀꯥ ꯍꯦꯟꯅ ꯀꯟꯅ ꯂꯨꯕꯕꯨꯗꯤ ꯑꯣꯏꯔꯦꯗ ꯍꯥꯏꯗꯤ ꯄꯣꯠꯇ ꯑꯔꯨꯕ ꯀꯩꯁꯨ ꯍꯪꯗꯦ ꯃꯔꯝꯗꯤ ꯍꯧꯖꯤꯛꯀꯥꯟ ꯃꯇꯝꯁꯤꯗꯤ ꯌꯥꯝ ꯁꯥꯠꯄꯁꯤ ꯌꯥꯝꯃꯃꯤꯅ ꯇꯣꯛꯅ ꯆꯤꯡꯕꯁꯨ ꯌꯥꯗꯦꯗ
ꯆꯩꯔꯥꯎ ꯆꯩꯔꯥꯎꯕꯗꯤ ꯅꯨꯡꯉꯥꯏꯔꯤꯕꯣ ꯀꯃꯥꯏꯅ ꯇꯧꯔꯒꯦ
ꯆꯥꯎꯕꯗꯨ ꯁꯤꯗ ꯑꯗꯨꯝ ꯇꯧꯋꯦꯕ ꯑꯩꯈꯣꯏ ꯁꯤꯗ ꯑꯗꯨꯝ ꯄꯥꯡꯊꯣꯛꯏ ꯌꯨꯝꯗ ꯊꯣꯄ ꯌꯥꯗꯕ ꯅꯪ ꯍꯁ ꯣꯦꯜ ꯍꯣꯁꯇꯦꯜꯗ ꯂꯩꯕ ꯅꯠꯇ꯭ꯔꯣ
ꯍꯣꯁꯇꯦꯜ ꯂꯩꯌꯦ ꯑꯩ ꯆꯩꯔꯥꯎꯕꯒꯤ ꯌꯨꯝ ꯀꯨꯝꯍꯩꯌꯦ
ꯑꯣꯁ
ꯅꯍꯥꯟ ꯀꯈꯂ ꯇ ꯉꯥꯏꯅꯦꯦ
ꯅꯪ ꯆꯥꯛ ꯇꯅ ꯍꯗ ꯆꯥꯛ ꯆꯝ ꯀ ꯍꯦ ꯆꯁꯨ ꯆ ꯀꯗ
ꯄꯨꯟꯅ ꯂꯩꯃꯤꯟꯅꯗꯕ
ꯑꯥꯎ ꯍꯣꯁ ꯍꯣꯁ ꯍꯣꯁꯤꯌꯥ ꯑꯗꯨꯕꯨ ꯀꯃꯥꯏꯅ ꯇꯧꯒꯦ
ꯑꯩꯈꯣꯏ ꯍꯣꯁꯇꯦꯜꯁꯤ ꯑꯩꯈꯣꯏ ꯅꯨꯄꯥ ꯅꯨꯄꯤ ꯇꯣꯉꯥꯏꯅ ꯈꯥꯏꯗꯣꯛꯑꯦꯕ ꯍꯣꯁꯇꯦꯜꯁꯦ ꯑꯗꯨꯗ ꯁꯣꯔꯠ ꯇꯥꯝ ꯍꯥꯏꯗꯅ ꯂꯣꯡ ꯇꯥꯝ ꯍꯥꯏꯗꯅ ꯑꯩꯈꯣꯏ ꯈꯥꯏꯗꯣꯛꯑꯦꯕ ꯑꯗꯨꯗ ꯁꯣꯔꯠ ꯇꯥꯔꯝ ꯑꯣꯏꯅ ꯀꯩꯅꯣ ꯃꯈꯥꯗ ꯂꯩꯍꯜꯂꯦ ꯂꯣꯡ ꯇꯥꯝ ꯑꯣꯏꯅ ꯃꯊꯛꯇ ꯂꯩ ꯑꯗꯨꯒ ꯂꯩꯕꯩꯗꯤ ꯑꯩꯈꯣꯏ ꯂꯩꯕꯒꯤꯗꯤ ꯂꯨꯄꯥ ꯂꯤꯁꯤꯡ ꯇꯔꯥ ꯄꯤꯌꯦ ꯊꯥ ꯇꯔꯨꯛꯀꯤ ꯁꯦꯃꯤꯁꯇꯔ ꯑꯃꯒꯤ ꯍꯥꯏ ꯇꯥꯔꯦ ꯑꯗꯨꯒ ꯆꯥꯕꯒꯤꯁꯤ ꯍꯥꯟꯅꯗꯤ ꯆꯥꯕꯩꯁꯤ ꯄꯩꯁꯥ ꯌꯥꯝ ꯍꯣꯡꯉꯝꯃꯦ ꯍꯧꯖꯤꯛꯇꯤ ꯆꯥꯕꯒꯤ ꯊꯥ ꯑꯃꯗ ꯂꯤꯁꯤꯡ ꯑꯍꯨꯝꯒ ꯆꯃꯥꯄꯜ ꯅꯣꯏꯗꯤ ꯀꯃꯥꯏꯅ ꯇꯧꯒꯦ
ꯑꯣ ꯑꯩꯈꯣꯏꯅ ꯊꯥꯒꯤꯗ ꯏꯁꯤꯡ ꯄꯨꯟꯅ ꯄꯨꯂꯞ ꯄꯨꯟꯅ ꯂꯩꯕꯒꯤ ꯅꯣꯏꯅ ꯇꯔꯥ ꯑꯩꯈꯣꯏꯅ ꯇꯔꯥꯃꯉꯥꯥꯁꯦꯕ
ꯎꯝ
ꯑꯗꯨ ꯆꯥꯕꯒꯤꯁꯨ ꯑꯗꯨꯝ ꯁꯤꯗ ꯑꯗꯨꯝ ꯄꯤꯌꯦ ꯆꯥꯕꯁꯤ ꯑꯩꯈꯣꯏꯅ ꯑꯃꯨꯛ ꯈꯤꯇꯪꯁꯦ ꯁꯦꯟꯁꯦ ꯈꯤꯇꯪ ꯍꯟꯊꯩꯑ ꯑꯗꯨ ꯆꯥꯕꯁꯤ ꯌꯥꯝ ꯌꯥꯗ꯭ꯔꯕ ꯍꯥꯏꯇꯥꯔꯦ ꯆꯦ ꯆꯥꯡꯟꯖꯥꯡ ꯍꯥꯏꯔꯦꯅ ꯃꯁꯨ ꯈꯪꯒꯅꯤ
ꯎꯝ ꯑꯩꯈꯣꯏꯁꯨ ꯅꯈꯣꯏ ꯑꯩꯈꯣꯏ ꯀꯣꯂꯦꯖꯅ ꯄꯥꯏꯔꯤꯉꯩꯗꯗꯤꯀꯣ ꯇꯥꯕꯁꯦ ꯄꯩꯁꯥꯗꯣ ꯍꯣꯡꯉꯝꯃꯦꯕ ꯃꯣꯏꯅ ꯄꯥꯏꯈꯤꯗ꯭ꯔꯕ ꯑꯦꯖꯦꯟꯁꯤꯈꯩꯅ ꯄꯥꯏꯍꯟꯈ꯭ꯔꯕ ꯑꯗꯨꯒꯤ ꯑ ꯕ꯭ꯔꯦꯛꯐꯥꯁꯀꯨꯝꯃꯗꯤ ꯀꯃꯥꯏ ꯀꯃꯥꯏꯅ ꯇꯧꯒ
ꯑꯁ ꯕ꯭ꯔꯦꯛꯐꯥꯁꯁꯨ ꯃꯣꯏ ꯌꯥꯅ ꯌꯥꯅꯕ ꯄꯤꯕ ꯍꯥꯏꯗꯨꯅꯤꯗ ꯌꯥꯅ ꯌꯥꯅꯕ ꯇꯧꯕꯗ ꯑꯩꯈꯣꯏꯁꯨ ꯌꯥꯅ ꯌꯥꯅꯕ ꯆꯟꯕꯗ ꯍꯣꯁꯇꯦꯜꯒꯤ ꯂꯥꯏꯐ ꯍꯥꯏꯔꯗꯅ ꯑꯉꯥꯡ ꯃꯆꯥ ꯍꯧꯖꯤꯛꯁꯨ ꯍꯣꯁꯇꯦꯜꯒꯤ ꯍꯣꯁꯇꯦꯜ ꯉꯥꯛꯇ ꯉꯥꯏꯔꯦ ꯌꯦꯡꯉ ꯑꯅꯝꯕ ꯑꯩꯈꯣꯏ ꯁꯔꯥꯎꯟꯗꯤꯡ ꯈꯨꯁꯤ ꯑꯣꯏ ꯆꯀ
ꯂꯟꯁꯀꯨꯝꯕꯗꯤ ꯄꯨꯡ ꯀꯌꯥ ꯆꯥꯒꯦ
ꯂꯟꯁꯁꯤ ꯑꯌꯨꯛ ꯑꯌꯨꯛꯇ ꯆꯠꯂꯨꯔꯅꯤ ꯀꯣꯂꯦꯖ ꯑꯂꯒ ꯂꯁꯤ ꯆꯥꯅꯤꯕ
ꯑ
ꯊꯥꯎꯁꯨ ꯌꯥꯝ ꯃꯟꯅ ꯆꯥꯁꯤꯜꯂꯛꯇꯕꯀꯣ ꯄꯨꯁꯤ ꯑꯝꯇ ꯌꯥꯗꯕꯅꯦ
ꯃꯗꯤꯟꯅ ꯂ ꯀꯃꯥꯏ ꯇꯧꯕꯧꯕ
ꯇꯦꯟꯗꯔꯁꯤ ꯑꯅꯧꯕ ꯁꯤꯂꯅꯤꯗꯤ ꯍꯥꯏꯕꯅꯤ ꯍꯧꯖꯤꯛꯐꯥꯎꯗꯤ ꯁꯤꯟꯈꯤꯗ꯭ꯔꯤ꯫
ꯑ
ꯅꯣꯏ ꯅꯣꯏ ꯅꯣꯏ ꯆꯨꯠꯇꯦ ꯗꯔꯁꯟꯗ ꯕꯔꯣ꯫
ꯁꯤꯟꯗꯔ꯭ꯦ ꯑꯩꯈꯣꯏꯁꯨ ꯑꯗꯨꯝ ꯂꯩꯔꯤ꯫ ꯗꯤꯅꯔ ꯗꯤꯅꯔ ꯇꯧꯔꯕꯣ?
ꯗꯤꯟꯅꯔ ꯇꯧꯗꯦ ꯍꯣꯁꯇꯦꯜꯒꯤ ꯗꯤꯟꯅꯔꯁꯦ ꯄꯨꯡ ꯉꯥꯏꯍꯥꯛ ꯉꯥꯏꯍꯥꯛ ꯂꯩꯔꯄꯨꯗꯤ ꯇꯧꯔꯛꯑꯅꯤ꯫
ꯑꯣ꯫
ꯌꯥꯝ ꯀꯥꯍꯦꯟ ꯀꯟꯅ ꯊꯦꯡꯅ ꯄꯤꯔꯁꯨ ꯌꯥꯗꯕ ꯁꯝꯃꯔ
ꯑꯩꯈꯣꯏ ꯄꯩꯁꯥꯒꯤ ꯍꯥꯏꯔꯗꯤ ꯆꯥꯕ ꯊꯛꯄꯩꯗꯤ ꯑꯗꯨꯝ ꯌꯥꯏꯑꯕ ꯑꯗꯨꯣ ꯍꯥꯟꯅꯗꯤ ꯌꯥꯝ ꯍꯣꯡꯉꯝꯃꯒ ꯈꯛꯇꯥꯡ ꯇꯥꯡꯀꯛꯄꯗꯣ ꯑꯗꯨꯒꯤ ꯑꯣ ꯆꯥꯝꯃꯩꯗꯨꯕꯨꯗꯤ ꯍꯥꯏꯕꯅꯦ ꯑꯗ
ꯍꯣꯁꯇ꯭ꯦꯜ ꯒꯤ ꯃꯤ ꯂꯩ ꯄꯨꯜꯂꯞ ꯂꯩꯃꯤꯟꯅꯕ ꯅꯨꯡꯉꯥꯏꯕꯣ ꯋꯥꯔꯗꯦꯅ ꯀꯃꯥꯏ ꯀꯃꯥꯏꯅ ꯇꯧꯒꯦ?
ꯋꯥꯔꯗꯦꯟ ꯍꯥꯟꯅꯒꯤꯗꯨ ꯁꯤꯟꯈ꯭ꯔꯦ ꯑꯅꯧꯕ ꯑꯃ ꯫
ꯑꯣ ꯈꯣꯏꯁꯨ ꯋꯔꯗꯦꯟ ꯗꯨ ꯑꯣꯟ ꯂꯩꯃꯤꯟ ꯅꯕ ꯅꯨꯡꯉꯏ ꯑꯈꯣꯏꯖꯨ ꯋꯥꯔꯗꯦꯟ ꯗꯤ ꯈꯔꯥ ꯋꯥꯔꯗꯦꯟꯗꯨ ꯈꯔ ꯋꯥꯔ ꯃꯥꯜꯂꯦ ꯁꯦꯟꯅꯕꯗꯤ ꯌꯥꯝ ꯋꯥꯏꯦ ꯍꯥꯏꯌꯦ꯫ ꯁꯥꯇ꯭ꯔꯁꯤ ꯃꯈꯟ- ꯃꯈꯟ ꯕꯣꯏꯁ ꯍꯣꯁꯇꯦꯜ ꯍꯥꯏꯔꯦ ꯑꯃꯨꯛ ꯍꯣꯁꯇꯦꯜ ꯍꯣꯁꯇꯦꯜꯒꯤ ꯃꯩ ꯏꯁꯤꯡ ꯀꯃꯥꯏꯅ ꯇꯧꯒꯦ ꯅꯨꯡꯉꯥꯏꯕ
ꯃꯩ ꯏꯁꯤꯡꯦ ꯑꯗꯨꯝ ꯅꯨꯡꯉꯥꯏ ꯍꯥꯏꯇꯥꯔꯦ ꯏꯁꯤꯡꯕꯨꯗꯤ ꯋꯥꯠꯇ꯭ꯔꯦ ꯃꯩꯁꯨ ꯑꯗꯨꯝ ꯆꯥꯡ ꯅꯥꯏꯅ ꯂꯥꯛꯑꯦ ꯅꯣꯏ ꯀꯃꯥꯏꯅ ꯇꯧꯋꯤ
ꯑꯩꯈꯣꯏ ꯁ꯭ꯋꯥꯏꯁꯤꯗꯤ ꯑꯦꯁꯤ ꯑꯦꯁꯤ ꯌꯥꯝ ꯁꯤꯖꯤꯟꯅꯕꯅꯤꯅ ꯃꯣꯏꯗꯨ ꯁꯝꯃꯔ ꯆꯪꯉꯀꯥꯟꯗꯗꯤ ꯑꯦꯁꯤ ꯌꯥꯝ ꯁꯤꯖꯤꯟꯅꯕꯅꯤꯅ ꯁꯤꯗ ꯀꯟꯖꯨꯝꯁꯟ ꯃꯣꯏꯗꯤ ꯌꯥꯝ ꯅꯨꯡꯊꯤꯟ ꯐꯥꯔꯛꯇꯥꯁꯨ ꯃꯩꯗꯨ ꯌꯥꯝ ꯃꯨꯠꯂꯦ ꯍꯣꯁꯇꯦꯜ ꯒꯤꯗꯤ ꯏꯁꯤꯡꯗꯤ ꯅꯨꯡꯉꯥꯏꯌꯦꯦꯡ ꯃꯩꯗꯤ ꯑꯝꯇ ꯅꯨꯡꯉꯥꯏꯇ꯭ꯔꯦ꯫ ꯁꯥꯕꯁꯨ ꯌꯥꯝ ꯁꯥꯌꯦ꯫ ꯅꯣꯏꯗ ꯑꯩꯈꯣꯏꯒꯤ ꯅꯣꯏꯅꯕꯨ ꯌꯥꯝ ꯐꯩ ꯍꯣꯁꯇꯦꯜ꯫
ꯍꯣꯏ ꯑꯩꯈꯣꯏꯅꯕꯨꯗꯤ ꯏꯪꯉꯝꯃꯅꯤ ꯈꯔꯕꯨꯗꯤ ꯑꯗꯣ ꯑꯩꯈꯣꯏꯁꯦ ꯅꯣꯡꯒꯨꯝ ꯃꯪꯕ ꯅꯣꯡ ꯆꯨꯕ ꯈꯣꯠꯄ ꯇꯧꯔꯗꯤꯀꯣ ꯃꯔꯛ - ꯃꯔꯛ ꯑꯗꯨꯝ ꯍꯨꯠꯄ ꯌꯥꯎꯋꯦ꯫
ꯑꯣ ꯍꯣꯁꯇꯦꯜ ꯁꯨꯇꯤ ꯀꯣꯂꯦꯖ ꯁꯨꯇꯤ ꯂꯩꯕ ꯃꯇꯝꯗ ꯍꯣꯁꯇꯦꯜꯗ ꯀꯃꯥꯏ- ꯀꯃꯥꯏꯅ ꯍꯥꯏꯗꯤ ꯅꯪꯒꯤ ꯅꯣꯡꯃꯒꯤ ꯄꯨꯟꯁꯤꯗꯣ ꯀꯃꯥꯏ - ꯀꯃꯥꯏꯅ ꯂꯒꯦ ꯍꯣꯁꯇꯦꯜꯗ꯫
ꯅꯣꯡꯃꯒꯤ ꯄꯨꯣꯠꯁꯦ ꯁꯨꯇꯤ ꯂꯩꯔꯕꯃꯤꯅ ꯐꯤ ꯀꯩꯀꯩ ꯁꯨꯗꯣꯛꯄ, ꯀꯥ ꯁꯦꯡꯗꯣꯛꯄ, ꯑꯗꯨꯝ ꯇꯧꯔꯒ ꯄꯣꯊꯥꯕ ꯄ꯭ꯔꯦꯛꯇꯤꯀꯦꯜꯒꯨꯝ ꯄꯤꯕ ꯌꯥꯎꯋꯤꯗꯅ ꯑꯣꯖꯥꯈꯩꯗꯤ ꯑꯗꯨ ꯁꯤꯡꯒꯠꯄꯒꯨꯝꯕ ꯑꯗꯨꯝ ꯇꯧꯔꯒ ꯅꯣꯡꯃꯒꯤ ꯁꯨꯇꯤ
ꯑꯣ ꯑꯩꯈꯣꯏꯁꯨ ꯑꯗꯨꯃꯥꯏꯅ ꯇꯧꯋꯤ ꯑꯗꯣ ꯅꯪ ꯍꯣꯁꯇꯦꯜꯗ ꯖꯤꯝ ꯁꯥꯟꯅꯕ ꯈꯣꯠꯅꯕ ꯇꯧ
ꯑꯣ ꯍꯣꯁꯇꯦꯜꯗ ꯖꯤꯝ ꯂꯩꯌꯦ ꯑꯗꯨꯒ ꯑꯩꯈꯣꯏ ꯍꯣꯁꯇꯦꯜ ꯃꯃꯥꯡꯒꯤꯗꯣ ꯑꯗꯨꯗ ꯂꯝꯍꯥꯡ ꯍꯥꯏꯇꯥꯔꯦ ꯂꯝꯄꯥꯛ ꯃꯆꯥ ꯑꯁꯣꯝꯗ ꯎ ꯍꯧꯔꯒ ꯈꯤꯇꯪ ꯂꯩꯌꯦꯕ ꯑꯗꯨꯗ ꯃꯣꯏ ꯕꯣꯜ ꯁꯥꯟꯅꯕꯁꯨ ꯌꯥꯎꯏ ꯕꯣꯂꯤꯕꯣꯜ ꯁꯥꯟꯅꯕꯁꯨ ꯌꯥꯎꯋꯤ ꯑꯗꯨꯒ ꯖꯤꯝꯁꯨ ꯂꯩꯌꯦ ꯖꯤꯝ ꯌꯥꯝ ꯆꯥꯎꯕꯗꯤ ꯅꯠꯇꯦ ꯅꯠꯇꯦꯗ ꯃꯆꯥ ꯌꯣꯠ ꯈꯔ ꯇꯧꯔꯀꯣ ꯖꯤꯝꯗ ꯌ ꯅꯣꯏꯗꯤ ꯀꯃꯥꯏ ꯀꯃꯥꯏꯅ ꯇꯧꯒꯦ
ꯃꯥꯅꯦ ꯑꯩꯈꯣꯏꯁꯨ ꯆꯞ ꯃꯥꯟꯅꯩ ꯖꯤꯝꯕꯨꯗꯤ ꯂꯩꯌꯦ ꯖꯤꯝꯁꯤ ꯑꯅꯧꯕ ꯄꯣꯠꯆꯩ ꯁꯤꯟꯕꯒꯤ ꯍꯥꯡꯗꯤ ꯍꯥꯡꯗꯦ ꯍꯧꯖꯤꯛ ꯃꯔꯝꯗꯤ ꯄꯣꯠꯇꯨ ꯁꯥꯕ ꯂꯣꯏꯁꯤꯟꯗꯕꯒꯤ ꯑꯩꯁꯨ ꯆꯞ ꯃꯥꯟꯅꯩ ꯍꯣꯁꯇꯦꯜ ꯍꯣꯁꯇꯦꯜꯗ ꯅꯣꯡꯃꯒꯤ ꯁꯨꯇꯤ ꯂꯩ ꯍꯥꯏꯗꯤ ꯄ꯭ꯔꯦꯛꯇꯤꯀꯦꯜ ꯂꯩꯔꯦ ꯄ꯭ꯔꯦꯛꯇꯤꯀꯦꯜ ꯁꯤꯟꯗꯣꯛꯄ ꯁꯨꯃꯥꯏꯅ ꯇꯧꯕ ꯑꯩ ꯐꯤ ꯁꯨꯗꯣꯛꯄ ꯀꯥ ꯁꯦꯡꯗꯣꯛꯄ ꯁꯤ ꯃꯉꯥꯏꯔꯦ
ꯕꯣꯜꯒꯨꯝꯕꯗꯤ ꯁꯥꯟꯅꯕ ꯊꯣꯛ
ꯑ ꯕꯣꯜ ꯕꯣꯜ ꯁꯥꯟꯅꯕ ꯊꯣꯛꯑꯦ ꯍꯛꯆꯥꯡ ꯍꯛꯆꯥꯡ ꯐꯕ ꯍꯥꯏꯁꯦ ꯌꯥꯝ ꯐꯕꯅꯤ ꯍꯥꯏꯗꯤ ꯌꯨꯝꯗ ꯌꯨꯝꯗ ꯂꯩꯕ ꯑꯗꯨꯝ ꯏꯃꯥꯟꯅꯕ ꯃꯌꯥꯝ ꯂꯩꯕꯅꯤꯅ ꯑꯗꯨꯝ ꯁꯥꯟꯅꯃꯤꯟꯅꯠꯇꯕ ꯍꯣꯁꯇꯦꯜꯗꯗꯤ ꯏꯃꯥꯟꯅꯕ ꯂꯩꯇ꯭ꯔꯗꯤ
ꯑꯝ
ꯐꯨꯟꯖꯤꯜꯂꯒ ꯂꯩꯗꯣꯏꯅꯦꯕ ꯑꯗꯨꯅ ꯈꯔ ꯈꯔ ꯁꯥꯟꯅꯕ ꯊꯣꯛ ꯍꯥꯏꯗꯤ
ꯍꯣꯏ ꯅꯣꯡꯃꯒꯤ ꯍꯨꯃꯥꯡ ꯈꯔ ꯈꯔ ꯇꯥꯊꯣꯛꯄꯁꯤ ꯐꯩꯗ
ꯃꯥꯅꯤ ꯅꯣꯡꯃ ꯍꯨꯃꯥꯡ ꯈꯔ ꯇꯥꯊꯣꯛꯄꯁꯤ ꯐꯩ
ꯑꯩꯁꯨ ꯀꯨꯏꯅ ꯁꯥꯟꯅꯔꯨꯗ꯭ꯔꯦ ꯉꯁꯤꯗꯤ ꯍꯧꯔꯦ ꯁꯥꯟꯅꯕ ꯈꯔ ꯈꯔ ꯁꯥꯟꯅꯍꯧꯒꯦꯅ
ꯑꯣ ꯌꯥꯝ ꯐꯩꯌꯦ ꯍꯧꯖꯤꯛꯀꯥꯟꯒꯤ ꯅꯍꯥ ꯅꯍꯥ ꯃꯈꯩꯁꯨ ꯁꯥꯟꯅꯕꯁꯤ ꯌꯥꯝꯅ ꯍꯥꯏꯗꯤ ꯃꯣꯕꯥꯏꯜ ꯐꯣꯟ ꯃꯥꯏ ꯑꯣꯟꯁꯤꯜꯂꯤꯉꯦꯅꯀꯣ ꯍꯛꯆꯥꯡ ꯐꯕꯁꯦ ꯄꯨꯔꯥ ꯑꯦꯋꯥꯏꯔ ꯑꯣꯏꯗꯦꯕ
ꯌꯨꯝꯒꯗꯤ ꯄꯥꯎꯒ ꯐꯥꯎꯅꯗ꯭ꯔ
ꯌꯨꯝꯗ ꯃꯔꯛ ꯃꯔꯛ ꯄꯥꯎ ꯐꯥꯎꯅꯩꯌꯦ ꯅꯪꯗꯤ ꯌꯨꯝꯗ ꯄꯥꯎ ꯐꯥꯎꯅꯗꯕꯔ
ꯑꯗꯨꯝ ꯐꯣꯟ ꯇꯧꯔꯦ ꯃꯣꯏꯅꯁꯨ ꯑꯩꯅꯁꯨ ꯇꯧꯋ
ꯑꯩꯁꯦ ꯌꯨꯝ ꯑꯗꯨꯨꯝ ꯎꯗꯕ ꯀꯨꯏꯔꯦꯗ
ꯁꯨꯇꯤ ꯂꯩ ꯀꯥꯟ ꯊꯣꯛꯂꯣ ꯀꯩꯅꯣ
ꯊꯣꯛꯂꯛ ꯑꯗꯧꯅꯦ ꯃꯁꯤꯗꯒꯤ ꯄꯨꯟꯁꯤ ꯍꯥꯏꯁꯦ ꯁꯤꯅꯤ
ꯎꯝ ꯍꯣꯏ ꯏꯍꯩ ꯇꯝꯃꯤꯉꯩꯗꯗꯤ ꯈꯔ ꯋꯥ ꯇꯥꯔꯦ ꯌꯨꯝ ꯆꯠꯇ꯭ꯔꯁꯨ ꯑꯗꯨꯣ ꯍꯣꯁꯇꯦꯜꯁꯦ ꯑꯗꯨꯝ ꯃꯄꯥꯡꯒ ꯀꯠꯊ ꯊꯣꯛꯄ ꯈꯣꯠꯄ ꯌꯥꯕ꯭ꯔ ꯀꯃꯥꯏꯅ ꯇꯧꯒꯦ
ꯍꯣꯁꯇꯦꯜ ꯃꯄꯥꯟ ꯊꯣꯛꯍꯟꯕ ꯌꯥꯏꯌꯦ ꯑꯌꯨꯛꯀꯤ ꯍꯥꯏꯗꯤ ꯑꯌꯨꯛꯀꯤ ꯄꯨꯡ ꯇꯔꯨꯛꯇꯒꯤꯅ ꯄꯨꯡ ꯃꯥꯄꯟ ꯐꯗꯦ ꯊꯣꯛꯟꯕ ꯑꯃ ꯄꯨꯡ ꯃꯥꯄꯟꯗꯒꯤꯩ ꯍꯧꯔꯒꯅ ꯀ꯭ꯂꯥꯁ ꯃꯇꯝꯅꯤꯅ ꯑꯗꯨꯗꯗꯤ ꯊꯣꯛꯍꯟꯕ ꯌꯥꯗ꯭ꯔꯦ ꯑꯩꯗꯤ ꯄꯨꯡ ꯃꯔꯤ ꯃꯈꯥꯏꯗꯒꯤꯅ ꯁꯤꯐꯥꯎ ꯄꯨꯡ ꯇꯔꯨꯛ ꯃꯈꯥꯏ ꯐꯥꯎꯅ ꯃꯄꯥꯟ ꯊꯣꯛꯄ ꯑꯗꯨꯝ ꯌꯥꯔꯦ
ꯑꯣ
ꯑꯗꯨ ꯁꯨꯇꯤ ꯂꯩꯔꯒꯅ ꯑꯗꯨꯝ ꯃꯄꯥꯟꯗ ꯄꯨꯔꯥ ꯂꯩꯔꯁꯦ ꯄꯨꯡ ꯇꯔꯨꯛ ꯃꯈꯥꯏꯒꯤ ꯃꯅꯨꯡꯗ ꯆꯪꯉꯛꯄ ꯇꯥꯔꯦ
ꯑꯩꯈꯣꯏꯒꯤꯁꯨ ꯊꯣꯛꯄꯩꯗꯤꯀꯣ ꯑꯗꯨꯝ ꯌꯥꯏꯑꯕ ꯄꯥꯔꯃꯤꯁꯟ ꯋꯥꯔꯗꯦꯟ ꯅꯠꯇ꯭ꯔꯒ ꯁꯦꯀꯨꯔꯤꯇꯤꯗ ꯄꯥꯔꯃꯤꯁꯟ ꯂꯧꯔꯝꯃꯒꯀꯣ ꯑꯗꯨꯝ ꯊꯣꯛꯄ
ꯅꯪꯒꯤ ꯁꯛꯁꯨ ꯎꯗꯨꯁꯨ ꯀꯔꯑꯦ ꯀꯌꯥꯝ ꯀꯨꯏꯔꯦ ꯑꯩꯈꯣꯏꯅ ꯊꯦꯡꯅꯗꯕꯁꯨ ꯀꯨꯏꯔꯦ ꯅꯪ ꯑꯉꯥꯡ ꯑꯣꯏꯔꯤꯉꯩꯗ ꯍꯣꯔꯦꯟꯅ ꯆꯦꯟ ꯆꯣꯡꯕ ꯌꯥꯝ ꯁꯅꯃꯤꯅꯗ ꯍꯔꯥꯎ ꯀꯨꯝꯃ ꯃ ꯃꯇꯝ ꯄꯈ ꯇꯃꯤꯅ ꯇꯠꯇꯔꯤ ꯌꯦꯟꯒ ꯌꯦꯖꯃꯤꯅꯤꯗ
ꯍꯣꯏ ꯑꯗꯨ ꯃꯊꯪ ꯌꯨꯝ ꯊꯣꯛꯂꯛꯀꯥꯟꯗ ꯍꯣꯏ
ꯃꯤꯁ ꯌꯥꯝ ꯇꯧꯋꯦ ꯑꯩꯈꯣꯏꯅ ꯇꯧꯔꯤꯕ ꯃꯌꯥꯝꯗꯨꯣ ꯇꯧꯗꯕꯁꯨ ꯀꯨꯏꯔꯦ ꯍꯧꯖꯤꯛꯁꯦ ꯑꯩꯈꯣꯏꯁꯨ ꯑꯉꯥꯡ ꯃꯆꯥ ꯅꯠꯇ꯭ꯔꯕꯅꯤꯅ ꯑꯃꯨꯛ ꯍꯜꯂꯒꯁꯨ ꯇꯧꯅꯤꯡꯉꯦ ꯑꯗꯨ ꯇ ꯃꯤꯁꯤꯤ ꯑꯟꯇꯔꯦ
ꯍꯣꯏ ꯐꯖꯅ ꯐꯖꯅ ꯅꯥꯗ ꯌꯦꯛꯇꯅꯕ ꯂꯩꯌ
ꯍꯣꯏ ꯍꯣꯏ ꯑꯩ ꯅꯥꯗ ꯍꯛꯇ ꯑꯃ ꯂꯩꯕꯣ ꯐꯖꯦ ꯐꯖꯅ ꯂꯩꯒꯣ ꯍꯌꯦꯡ ꯃꯊꯪ ꯑꯃꯨꯛ ꯊꯦꯡꯅ ꯀꯥꯟꯗ ꯑꯩ ꯐꯖꯅ ꯋꯥꯔꯤ
ꯍꯣꯏ ꯌꯨꯝ ꯊꯣꯛꯂꯛ ꯀꯥꯟꯅꯕ ꯐꯖꯅ ꯄꯨꯜꯂꯁꯤ
ꯍ
ꯑ